ꯑꯩ ꯃꯄꯥꯟꯗ
ꯅꯪ ꯅꯪꯒꯤ ꯃꯈꯣꯟꯁꯨ ꯌꯥꯝ ꯇꯥꯏꯍꯦ
ꯃꯈꯣꯟꯁꯨ ꯌꯥꯝ ꯇꯥꯏꯍꯦ ꯆꯥꯕꯩ ꯃꯈꯣꯟꯗꯨ
ꯅꯨꯡꯉꯥꯏꯔꯤꯕ
ꯅꯨꯡꯉꯥꯏꯔꯤꯕ‌ꯣ ꯅꯨꯡꯉꯥꯏ ꯅꯨꯡꯉꯥꯏ
ꯅꯪ ꯉꯁꯤ ꯂꯩꯔꯤꯛ ꯀꯌꯥꯝ ꯄꯥꯒ‌ꯦ
ꯀꯌꯥꯝ ꯄꯥꯒ‌ꯦ
ꯂꯥꯏꯔꯤꯛ ꯀꯌꯥꯝ ꯄꯥꯒꯦꯕ
ꯄꯥꯗꯦ
ꯇꯜ ꯂꯥꯛꯀꯅ‌ꯣ
ꯑꯩꯒꯤ ꯏꯅꯥꯛꯇ ꯂꯥꯛꯄꯤꯒꯅꯨ ꯉꯁꯤ ꯅꯪ ꯕ‌ꯣꯜ ꯌꯦꯡꯒꯗ꯭ꯔꯣ
ꯌ‌ꯦꯡꯒꯗ꯭ꯔ‌ꯣ ꯌ‌ꯥꯡꯔ‌ꯣꯏ
ꯇꯨꯋꯦꯜꯞ ꯇꯨ ꯇꯨꯊꯥꯔꯇꯤꯗꯨꯁꯨ ꯌꯦꯡꯔ‌ꯣꯏ
ꯌꯦꯡꯅꯤꯡꯗꯦ
ꯏꯪꯂꯦꯟꯒ ꯍꯂꯦꯟꯅ‌ꯦ
ꯑꯗꯨꯁꯨ ꯌꯦꯡꯅꯤꯡꯗꯦ
ꯀꯔꯤꯕꯤ ꯅꯪ
ꯀꯔꯤꯒꯤ ꯅ‌ꯪꯕ‌ꯣ ꯄꯥꯝꯗꯕ꯭ꯔ‌ꯣ ꯎꯝ ꯄꯥꯝꯗꯦꯌ‌ꯦ
ꯑꯁ ꯋꯥꯏ ꯌꯥꯝ ꯉꯥꯡꯉ‌ꯗ ꯃꯤꯅꯤꯠ
ꯃꯤꯅꯤꯠ ꯑꯅꯤ ꯈꯛꯇ ꯉꯥꯏꯔ‌ꯦ ꯕꯤꯠ ꯂꯩꯇ‌ꯦ
ꯏꯟꯁꯥꯡꯗꯣ ꯏ
ꯏꯟꯁꯥꯡꯗꯣ ꯏꯟꯁꯥꯡꯗꯣ ꯃꯩꯗꯨ ꯊꯤꯜꯂꯒ ꯇꯧꯋ‌ꯣ ꯑꯗꯨꯒ
ꯂꯤꯠꯇꯨ ꯈꯔ ꯍꯥꯡꯗꯣꯛꯑꯣ ꯑꯃꯨꯛ ꯆꯦꯛ ꯇꯧꯑꯣ ꯏꯁꯤꯡ ꯃꯍꯤꯗꯨ ꯌꯥꯝ ꯂꯩꯇ ꯑꯗꯗꯤꯗꯨꯝ ꯂꯧꯊꯅꯤꯡꯉꯥꯏ
ꯅꯦꯠꯋꯥꯛ ꯅꯨꯡꯉꯥꯏꯇꯕ꯭ꯔꯣ
ꯈꯤꯌꯥꯡꯁꯨꯅꯣ ꯊꯨꯝꯁꯨ ꯆꯦꯛ ꯇꯧꯋꯣ ꯊꯨꯝꯗꯨꯁꯨ ꯇ꯭ꯔꯥꯏ ꯇꯧꯋꯣ ꯑꯗꯨꯒ
ꯉꯥꯏꯈꯣ
ꯀꯣꯜ ꯇꯧꯅꯤꯡꯉꯥꯏꯁꯨ ꯃꯤ ꯂꯩꯃꯟꯗꯕꯒꯤ ꯌꯥꯗꯦ ꯏꯃꯥꯟꯗꯕꯤ ꯑꯃꯕꯨꯁꯨ ꯌꯥꯎꯍꯜꯂꯗꯤ ꯐꯥꯒꯗꯕꯅꯤꯅꯦ
ꯑꯚꯤꯅꯦꯁꯀꯣ
ꯃꯥꯗꯤ ꯑꯦꯛꯇꯤꯞ ꯑꯣꯏꯌꯦ ꯑ ꯐꯖꯅ ꯇꯦꯁ ꯇꯧꯔꯒ ꯍꯥꯞꯀꯗꯕꯗꯨꯣ ꯍꯥꯞꯄꯣ ꯌꯥꯝ ꯍꯥꯞꯄꯗꯤ ꯑꯃꯨꯛ ꯌꯥꯛ ꯑꯅꯦ ꯊꯨꯝ
ꯆꯥꯛꯁꯨ ꯂꯥꯝꯃꯦ
ꯃꯔꯦꯛ ꯃꯦꯠꯄꯁꯨ ꯂꯩꯏꯔꯝꯗꯦ
ꯎꯝ
ꯍꯥꯎꯔꯦꯍꯦ
ꯎꯝ
ꯑ
ꯂꯥꯛꯈ꯭ꯔꯣ ꯂꯥꯛꯈ꯭ꯔꯣ ꯆꯥꯛ ꯆꯥꯔꯁꯦ
ꯑꯩꯗꯤ ꯂꯥꯛꯄ ꯌꯥꯅꯤꯦ ꯃꯊꯟꯇ ꯑꯗꯨꯝ ꯁꯦꯝꯃꯣ ꯇꯦꯕꯜꯗꯨ ꯁꯦꯠ ꯇꯧꯋꯣ ꯇꯞꯅ ꯇꯞꯅ
ꯇꯞꯅ ꯇꯞꯅ ꯁꯦꯝꯃꯨꯀꯣ ꯃꯇꯝꯗꯨ ꯌꯥꯝ ꯃꯥꯡꯍꯟꯒꯅꯨ
ꯍꯣꯏ ꯃꯤꯅꯤꯠ ꯐꯥꯏꯚ
ꯑꯗꯨꯒꯨꯝꯕꯗꯨ ꯌꯥꯝ ꯍꯥꯏꯒꯅꯨꯕ ꯃꯣꯏꯒꯤꯗ ꯍꯥꯏꯕ ꯌꯥꯗꯦꯕ ꯈꯪꯕ꯭ꯔꯥ
ꯆꯠꯄ ꯌꯥꯗꯦꯕ ꯈꯪꯕ꯭ꯔꯥ ꯈꯪ ꯈꯪꯉꯤ
ꯇꯨꯡ ꯐꯔꯁꯐ ꯐꯣꯔꯇꯤ ꯁꯦꯚꯦꯟꯁꯤ ꯇꯔꯦ ꯏꯁꯁꯨ ꯏꯁꯁꯨ ꯏꯕ ꯍꯩꯇꯦ ꯑꯔꯒꯨꯃꯦꯟ
ꯏ ꯍꯤꯗꯤ ꯑꯒꯇꯦꯁꯟ ꯀꯗꯦ ꯅ꯭ꯌꯁ ꯄꯦꯄꯔꯁ ꯄꯗꯕ ꯅ ꯍꯩꯗꯦ
ꯑꯦꯌꯔ
ꯏꯕ ꯃꯑꯣꯡꯗꯤ ꯍꯩꯕ ꯑꯗꯨ ꯇꯣꯄꯤꯛꯇꯤ ꯌꯥꯝ ꯈꯪꯗꯕꯒꯤ
ꯑꯩꯒꯤ ꯀꯣꯛꯁꯦ ꯂꯧꯊꯣꯛꯂꯒ ꯑꯃꯨꯛ ꯆꯪꯍꯜꯂꯕ ꯌꯥꯔꯒꯦ ꯐꯥꯎ ꯒꯗꯕ
ꯎꯝ
ꯕꯦꯝꯃꯥ ꯅꯪꯁꯨ ꯃꯔꯛ ꯃꯔꯛꯇ ꯋꯥ ꯉꯥꯡꯒꯗꯕꯅꯦ
ꯉꯥꯏꯈꯣ ꯉꯥꯏꯈꯣ
ꯖꯥꯠ
ꯁꯤꯛꯁ ꯃꯤꯅꯤꯠ ꯊꯥꯔꯇꯤ ꯑꯩꯠ ꯊꯥꯔꯇꯤ ꯅꯥꯏꯟ
ꯋꯥꯔꯕꯣ ꯋꯥꯔꯕꯣ ꯃꯤꯅꯤꯠꯀꯨꯝꯕꯗꯨ ꯌꯦꯡꯒꯅꯨ ꯑꯗꯨꯝ ꯉꯥꯡꯉꯣ ꯁꯥꯥꯎ
ꯑꯥꯎ
ꯂꯥꯏꯔꯤꯛ ꯄꯥꯗꯔꯥꯒ ꯀꯔꯤꯒꯤ
ꯑꯇꯩ ꯇꯩꯁꯨ ꯍꯩꯇꯦ
ꯃꯣꯁꯂꯤ ꯏꯠ ꯏꯁ ꯑꯕꯑꯣꯠ ꯏꯟꯇꯔꯅꯦꯜ ꯁꯦꯀ꯭ꯌꯨꯔꯤꯇꯤ ꯑꯦꯟ ꯐ꯭ꯔꯛꯆꯣꯏꯜ ꯏꯁꯨ ꯟꯇꯔꯅꯦꯜ ꯁꯦꯀ꯭ꯌꯨꯔꯤꯇꯤ ꯗꯤꯐꯦꯟꯁ ꯑꯦꯛꯁꯔꯁꯥꯏꯁ
ꯕꯂꯦꯡ ꯄꯦꯄꯔ ꯇꯨ ꯗꯥ ꯚꯥꯏꯁ ꯃꯣꯗꯔꯟ ꯍꯤꯁꯇ꯭ꯔꯤꯁꯨ ꯂꯩꯔꯤ ꯀꯣꯔ ꯂꯩꯔꯤ ꯑꯗꯨꯒ ꯑꯩꯗꯤ ꯃꯣꯛ ꯇꯦꯁꯁꯨ ꯀꯔꯤꯁꯨ ꯇꯧꯗꯦ ꯃꯤꯁꯇꯦꯛꯁꯨ ꯂꯩꯔꯔꯣꯏ ꯏꯗꯕꯒꯤ ꯑꯥꯔꯒꯌꯨꯃꯦꯟꯁ
ꯊꯝꯃꯥꯁꯤꯔꯣ
ꯇꯔꯟ ꯃꯦꯅꯦꯖꯃꯦꯟꯒꯤꯁꯨ ꯇꯧꯒꯗꯕ ꯂꯥꯏꯐ ꯋꯤꯡ ꯑꯦꯛꯁꯇ꯭ꯔꯤꯃꯤꯁ ꯑꯁꯤꯁꯦ ꯌꯥꯝ ꯍꯪꯉꯦ
ꯏꯊꯣꯛꯇ꯭ꯔꯗꯤ ꯌꯥꯔꯣꯏꯗꯕ ꯌꯥꯝ ꯂꯩꯔꯦꯅꯦ ꯅꯦꯁꯅꯦꯜ ꯁꯤꯀ꯭ꯌꯨꯔꯤꯇꯤ ꯗꯤꯐꯦꯟꯁ ꯑꯦꯛꯁꯔꯁꯥꯏꯁ ꯀꯨꯝꯕ ꯌꯥꯝꯃꯦ
ꯑꯦ
ꯎꯝ
ꯌꯥꯗꯦ
ꯐꯟꯗꯥꯃꯦꯟꯇꯦꯜ ꯔꯥꯏꯠꯀꯤ ꯌꯥꯝꯃꯦ ꯗꯤꯔꯦꯛꯇꯤꯚ ꯄ꯭ꯔꯤꯟꯁꯤꯄꯜ ꯒꯤ ꯌꯥꯝꯃꯦ ꯑꯗꯨꯒ ꯃꯣꯗꯔꯟ ꯁꯇ꯭ꯔꯦꯅꯤ ꯀꯔꯤꯔꯥ
ꯏꯟꯗꯤꯌꯥꯟ ꯅꯦꯁꯅꯦꯜ ꯃꯨꯞꯃꯦꯟ ꯃꯨꯞꯃꯦꯟꯒꯤ ꯗꯤꯐꯦꯟꯁꯀꯤ ꯁꯦꯀ꯭ꯌꯨꯔꯤꯇꯤꯒꯤ ꯌꯥꯝꯃꯦꯕ ꯑꯣ ꯑꯁꯤꯁꯦ ꯄꯥꯔꯗꯤ ꯌꯥꯔꯦ
ꯇꯧꯅꯕ ꯑꯁ ꯚꯥꯍꯞ ꯇꯥꯗꯦ ꯁꯤꯝꯄꯜ ꯑꯦꯟ ꯀꯝꯄꯥꯎꯟ ꯋꯥꯗꯕ
ꯋꯥꯗꯕꯗꯤ ꯅꯠꯇꯔꯦ ꯂꯥꯛꯈ꯭ꯔꯣ ꯇꯦꯕꯜꯁꯦ ꯁꯦꯠ ꯇꯧꯕ ꯂꯣꯏꯔꯦ
ꯆꯥꯕ ꯌꯥꯔ
ꯆꯥꯕ ꯌꯥꯔꯕꯣ ꯎꯝ
ꯑꯅꯤ
ꯑꯅꯤꯗꯨꯕꯨꯗꯤ
ꯕꯤꯠ ꯌꯥꯝ ꯂꯩꯇꯦꯀꯣ ꯅꯥꯍꯥꯛꯇꯪ ꯂꯩꯔꯒ ꯑꯩꯗꯤ ꯆꯪꯒꯦ
ꯉꯍꯥꯇꯪ ꯂꯩꯔꯒꯥ ꯑꯩ
ꯑꯩꯒꯤ ꯊꯕꯛ ꯑꯣꯏꯗ꯭ꯔꯦ
ꯑꯍꯣꯏ ꯗꯗꯥ ꯇꯨ ꯒꯦꯝ ꯁꯥꯟꯅꯔꯤꯕ ꯃꯥꯜꯂꯦꯕꯦꯝꯃ
ꯕꯦꯝꯃꯥ ꯎꯝ
ꯃꯥꯗꯨ ꯂꯣꯏꯗꯗꯤ ꯑꯈꯣꯏꯅꯤ ꯈꯛꯇꯪ ꯆꯥꯔꯥꯅꯤ ꯀꯥꯃꯤꯡ ꯁꯨꯟ
ꯃꯤꯅꯤꯠ ꯇꯔꯥ ꯌꯥꯎꯒꯗꯧꯔꯦ
ꯀꯔꯤ
ꯃꯤꯅꯤꯠ ꯇꯔꯥ ꯇꯔꯥ ꯑꯗꯨꯒꯨꯝꯕꯗꯨꯕ ꯈꯔ ꯍꯥꯏꯕ ꯌꯥꯗꯦ ꯍꯥꯏꯅ ꯍꯥꯏꯕ ꯅꯠꯇ꯭ꯔꯦ ꯑꯃ
ꯀꯔꯤꯒꯤ ꯍꯥꯏꯗꯣꯛꯄ꯭ꯔꯣ
ꯍꯥꯏꯅꯤꯡꯕ ꯁꯤꯗ ꯁꯄꯥꯏꯁꯤ ꯂꯩꯔꯦ
ꯏꯁꯩ ꯂꯥꯛ
ꯋꯥꯠ ꯑꯦ ꯍꯦꯜꯗꯤ
ꯊꯥꯃꯣꯏ ꯀꯥꯏꯔꯦꯗ ꯊꯕꯛ ꯐꯪꯅꯤꯡꯃꯟꯕꯒꯤ
ꯋꯥꯍꯥꯎ
ꯌꯥꯗꯦꯕ
ꯂꯣꯏꯗ꯭ꯔꯤꯕ
ꯑꯩꯈꯣꯏ ꯗꯥꯕꯨ ꯀꯧꯕ꯭ꯔꯣ ꯍꯥꯟꯅ
ꯅꯪꯁꯨ ꯂꯥꯛꯑꯣ ꯂꯥꯛꯑꯣ
ꯂꯥꯛꯀꯅꯤ ꯂꯥꯛꯀꯅꯤ ꯂꯣꯏꯔꯅꯤ ꯃꯊꯟꯇ
ꯃꯥꯏ ꯁꯦ ꯐꯦꯀꯔꯅ ꯌꯥ
ꯌꯥꯎ ꯈꯨꯜꯒꯦ ꯆꯥꯎꯥ
ꯃꯊꯟꯗ ꯃꯊꯟꯇ ꯀꯛꯀꯅꯤꯕ
ꯎꯝ